ꯍꯂꯣ ꯅꯨꯡꯉꯥꯏꯔꯤꯕ꯭ꯔꯣ
ꯅꯨꯡꯉꯥꯏꯔꯤꯌꯦ
ꯀꯔꯤ ꯇꯧꯕ꯭ꯔꯣ
ꯀꯩꯁꯨ ꯇꯣꯗꯦꯗ ꯑꯗꯨꯝ ꯂꯩꯕꯅꯦ
ꯀꯔꯤ ꯎꯟꯁꯥꯡ ꯀ꯭ꯔꯤ ꯏꯟꯁꯥꯡ ꯆꯥꯕ꯭ꯔꯣ
ꯆꯥꯛꯆꯥꯥꯗ꯭ꯔꯤꯌꯦ
ꯊꯦꯡꯉꯦꯍꯦ ꯀꯅꯥꯅ ꯊꯣꯡꯕ ꯀꯅꯥ ꯊꯣꯡꯕ
ꯌꯦ
ꯑꯦ ꯌꯥꯝ ꯐꯩꯌꯦꯅꯦ ꯉꯁꯥꯏꯗꯒꯤ ꯆꯥꯏ
ꯀꯩ ꯏꯟꯖꯥꯡꯅꯣ
ꯇꯥꯎ
ꯆꯞ ꯃꯥꯟꯅꯩꯗ
ꯉꯁꯤꯗꯤ ꯀꯥꯏ ꯆꯠꯀꯅꯤ ꯌꯨꯝꯗ ꯂꯩꯒꯦꯔꯥ ꯕꯖꯥꯔ ꯆꯠꯀꯦꯔꯥ ꯅꯣꯅꯦꯗ ꯂꯥꯛꯀꯅꯦ ꯍꯥꯏꯕ ꯅꯠꯇ꯭ꯔꯣ
ꯌꯥꯗꯕꯩ ꯅꯤꯗ
ꯂꯥꯛꯑꯣ ꯑꯗꯨꯅ ꯌꯥꯍꯧ ꯈꯔ ꯊꯦꯡꯉ ꯆꯠꯂꯗꯤ ꯒꯥꯔꯤꯗꯤ ꯐꯪꯒꯅꯤꯍꯦ
ꯅꯠꯇꯦ ꯑꯦ ꯑꯩꯈꯣꯏꯅ ꯌꯥꯗꯕꯩꯅꯦ ꯍꯥꯏꯕꯅꯦ ꯊꯕꯛ ꯂꯩꯇꯦ ꯑꯗꯨ ꯖꯀꯦ ꯍꯥꯏꯔꯒ ꯌꯥꯗꯦ ꯌꯥꯗꯦ ꯍꯥꯏꯌꯦ ꯀꯔꯤꯇꯧꯔꯅꯤ
ꯏꯝꯐꯥꯜꯗ ꯂꯩꯔꯒ ꯊꯕꯛ ꯐꯖꯅ ꯁꯨꯔꯣ ꯑꯗꯨ ꯑꯣꯏꯔꯗꯤ ꯏꯝꯐꯥꯜꯗ ꯂꯩꯕ ꯅꯨꯡꯉꯥꯏꯒꯅꯤꯅ ꯎꯝ
ꯊꯕꯛ ꯊꯤ ꯄꯨꯋꯥꯔꯤꯅꯦ ꯊꯕꯛ ꯂꯩꯇꯦ ꯏꯟꯇꯔꯚꯤꯌꯨ ꯆꯠꯂꯁꯨ ꯌꯥꯗꯦ ꯑꯗꯨꯒꯤ ꯑꯃꯨꯛꯁꯨ ꯊꯤꯅꯤꯡꯗ꯭ꯔꯦ
ꯑꯗꯨꯗꯤ ꯑꯗꯨꯝ ꯌꯨꯝꯗ ꯇꯨꯝꯂꯣꯕꯀꯣ ꯇꯨꯝꯕ ꯆꯥꯕ ꯊꯛꯄ ꯑꯗꯨꯝ ꯇꯧꯔꯣ
ꯑꯗꯨꯁꯨ ꯄꯩꯁꯥ ꯂꯩ ꯇꯦ
ꯂꯩꯇ꯭ꯔꯁꯨ ꯕꯛꯀꯤꯗ ꯑꯣꯏꯅ ꯇꯧꯔꯣ
ꯕꯛꯀꯤ ꯂꯧꯅꯤꯡꯉꯥꯏꯁꯨ ꯂꯩꯇꯦ ꯅꯪꯗꯤ ꯌꯨꯝꯗ ꯑꯗꯨꯝ ꯂꯩꯕ꯭ꯔꯣ
ꯂꯩꯅ ꯂꯩꯅ ꯌꯨꯝꯗ ꯂꯩꯒꯗꯧꯕꯅꯤꯅꯦ
ꯅꯠꯇꯦ ꯑꯩꯅ ꯍꯥꯏꯕꯗꯤ ꯍꯧꯖꯤꯛ ꯊꯕꯛ ꯆꯠꯇꯕ꯭ꯔꯣ ꯍꯥꯏꯕꯅꯤꯗ
ꯆꯠꯇ ꯆꯠꯇꯦ ꯍꯧꯖꯤꯛ ꯈꯔ ꯉꯜꯂꯤ ꯌꯥꯝ ꯉꯜꯂꯤ ꯅꯣꯡ ꯆꯨꯗ꯭ꯔꯣ
ꯅꯣꯡꯗ ꯑꯃꯁꯨ ꯆꯨꯗ꯭ꯔꯦꯗ
ꯈꯩꯗ ꯁꯥꯏꯗꯤ ꯅꯣꯡꯁꯨꯌꯦ ꯅꯁꯤꯗꯤ ꯅꯨꯡꯅꯤꯡ ꯉꯥꯔꯥꯡ ꯏꯔꯥꯡ ꯆꯠꯇ꯭ꯔꯣ
ꯇꯥꯗꯦ
ꯍꯦꯍꯦꯍꯦꯍꯦꯍꯦꯍꯦ
ꯅꯪꯒꯤ ꯏꯅꯥꯎ ꯅꯨꯄꯤ ꯈꯨꯟꯗ ꯂꯩꯔꯤꯕ꯭ꯔꯥꯅꯦ
ꯂꯩꯌꯦ ꯂꯩꯌꯦ
ꯏꯝꯐꯥꯜꯗ ꯂꯥꯛꯀꯦ ꯍꯥꯏꯕ ꯅꯠꯇ꯭ꯔꯣ
ꯑꯗꯨꯗ ꯂꯥꯛꯀꯦ ꯍꯥꯏꯕꯅꯤ ꯑꯗ‌ꯣ ꯏꯔꯥꯡ ꯂꯩꯕꯒꯤ ꯆꯠꯇꯕ ꯃꯥꯜꯂꯦ ꯃꯥꯏ ꯌꯨꯝ ꯕꯔꯥꯗ ꯊꯤꯕ ꯀꯥꯟꯗꯀꯣ ꯅꯣꯏꯒꯤ ꯌꯨꯝꯗ ꯂꯩꯒꯦ ꯍꯥꯏꯒ‌ꯦ ꯍꯥꯏꯅ‌ꯦ ꯐꯪꯗ꯭ꯔꯤꯐꯥꯎ ꯅꯪꯗꯤ ꯋꯥꯜ ꯀꯕ ꯌꯦꯡꯗꯔꯣ
ꯀꯗꯥꯥꯏꯗꯒꯤ
ꯋꯥꯔꯜ ꯀꯞꯀꯤ ꯃꯇꯝꯗꯤ ꯋꯥꯔꯜ ꯀꯞ ꯌꯦꯡꯒꯗꯕꯅꯤ ꯋꯥꯔꯜ ꯀꯞꯀꯤ ꯃꯇꯝꯗ ꯅꯨꯄꯥꯒ ꯋꯥꯔꯤ ꯁꯥꯔ ꯂꯩꯔꯗꯤ ꯇꯣꯛꯈ꯭ꯔꯣ
ꯀꯥꯏꯗ ꯅꯨꯄꯥꯅ‌ꯣꯗ
ꯋꯥꯔꯜ ꯀꯞꯀꯤ ꯃꯇꯝꯗꯗꯤ ꯋꯥꯔꯜ ꯀꯞ ꯌꯦꯡꯒꯗꯧꯕꯅꯤꯅꯦ ꯄꯥꯈꯪꯁꯤꯡ
ꯃꯤ ꯀꯩꯅꯣ ꯐꯦꯝꯂꯤ ꯊꯦꯡꯅ ꯑꯗꯨꯝ ꯄꯨꯜꯂꯒ ꯌꯦꯡꯉꯗꯤ ꯈꯔ ꯅꯨꯡꯉꯥꯏꯌꯦ ꯑꯗꯨꯕꯨ ꯑꯁ ꯏꯊꯟꯅꯥꯒꯨꯝꯕꯗꯨ ꯇꯧꯔꯗꯤ ꯅꯨꯡꯉꯥꯏꯗꯕ ꯀꯣ ꯅꯍꯥꯟꯗꯤ ꯐꯦꯃꯤꯂꯤꯁꯤ ꯑꯗꯨꯝ ꯄꯨꯜꯂꯒ ꯑꯗꯨꯝ ꯐꯝꯃꯒ ꯌꯦꯡꯕꯅꯦꯕ ꯌꯨꯝꯗ ꯂꯩꯔꯀꯥꯟꯗꯤ
ꯃꯥꯃ ꯑꯗꯨ ꯅꯪ ꯗꯗꯥꯁꯨ ꯂꯩꯔꯦ ꯅꯪꯒꯤ ꯅ ꯃꯥꯅꯄꯤꯁꯨ ꯂꯩꯔꯦ
ꯍꯧꯖꯤꯛꯀꯥꯟꯗꯤ ꯏꯊꯟ ꯏꯊꯪꯒꯤ ꯅꯠꯇꯦ ꯍꯧꯖꯤꯛꯀꯥꯟꯗꯤ ꯏꯊꯟ ꯏꯟꯊꯥꯡꯒꯤ ꯑꯗꯨꯝ ꯐꯣꯟꯗꯣ ꯂꯩꯈ꯭ꯔꯕꯅꯤꯅ
ꯀꯩ ꯁꯀꯥ ꯅꯗ
ꯑ
ꯄꯥꯈꯪꯁꯤꯡ ꯋꯥꯔꯤ ꯁꯥꯅꯤꯡꯕ ꯑꯣꯏꯔꯝꯔꯕꯅꯤꯅꯦ ꯍꯣꯏꯗꯅꯤ
ꯑ ꯑꯗꯨꯝ ꯐꯣꯟꯗ ꯑꯗꯨꯝ ꯌꯦꯡꯉ ꯂꯩꯕꯅꯦ
ꯉꯔꯥꯡ ꯑꯩ ꯃꯦꯁꯦꯖ ꯊꯥꯔꯒ ꯐꯖꯅ ꯔꯤꯄ꯭ꯂꯥꯏ ꯇꯧꯔꯦ
ꯀꯧ ꯀꯥꯟꯗ
ꯄꯨꯡ ꯇꯔꯥ ꯇꯦꯟ ꯊꯥꯔꯇꯤ ꯑꯗꯨꯋꯥꯏꯗ ꯑꯃꯨꯛ ꯔꯤꯄ꯭ꯂꯥꯏ ꯄꯤꯕ
ꯑꯦꯁ ꯔꯦꯁ ꯆꯈ꯭ꯔꯨꯛꯀꯣ ꯍꯥꯏꯔꯒ ꯍꯣꯏ ꯍꯥꯏꯕ ꯅꯠꯇ꯭ꯔꯣ ꯑꯗꯨꯒ
ꯍꯣꯏ ꯍꯥꯏꯔꯁꯨ ꯍꯣꯏ ꯍꯣꯏ ꯍꯥꯏꯔꯁꯨ ꯁꯨ ꯑꯩ ꯇꯨꯝꯗ꯭ꯔꯤꯅ
ꯑꯗꯨꯗ ꯍꯣꯏ ꯍꯥꯏꯕꯗꯣ ꯀꯔꯤꯔꯣ ꯑꯗꯨꯗꯤ
ꯑꯗꯨꯝ ꯍꯣꯏ ꯍꯥꯏꯕꯅꯤꯅꯦ ꯅꯪ ꯔꯦꯁ ꯇꯧꯔ ꯍꯥꯏꯕ ꯍꯏ ꯍꯥꯏꯕꯅꯤꯅꯦ
ꯑ ꯑꯗꯨ ꯇꯨꯝꯅꯤꯡꯗ꯭ꯔꯤꯌꯦ ꯍꯥꯏꯕ ꯌꯥꯗ꯭ꯔꯣ
ꯏꯁ ꯀꯔꯤꯒꯦ ꯍꯥꯏꯒꯗꯧꯕ ꯅꯅ ꯅ ꯅꯪꯅ ꯔꯦꯁ ꯇꯧꯔꯣ ꯍꯥꯏꯒ ꯇꯧꯕ ꯇꯥꯕꯅꯤ
ꯑꯗꯨꯗꯤ ꯅꯪꯅꯤ ꯕ꯭ꯔꫭ
ꯑꯩꯉꫭꯟꯗ ꯃꯨꯛ ꯇꯥꯏꯅꯔꯒ ꯂꯩꯌꯦꯅꯦ
ꯂꯪ ꯅꯤꯅ ꯑꯍ ꯔꯦꯁꯞ ꯍꯣꯏ ꯍꯣꯏ ꯍꯔ
ꯑꯩꯗꯤ ꯔꯦꯁ ꯇꯧꯔꯒꯦ ꯍꯥꯏꯗꯦꯅ ꯅꯪꯅ ꯔꯦꯁ ꯇꯧ ꯍꯥꯏꯕꯒꯤ ꯍꯥꯏ ꯑꯩꯗꯤ
ꯑꯣ ꯅꯪꯗꯨ ꯑꫭ ꯑꫭ ꯐꯣꯟ ꯇꯧꯁꯦ ꯍꯥꯏꯔ ꯀꯣꯜ ꯇꯧꯁꯦ ꯍꯥꯏꯔ ꯌꯥꯗꯦ ꯍꯥꯏꯕꯒꯤ ꯅꯥꯏꯌꯦ ꯍꯥꯏꯕꯒꯤ ꯑꯗꯨꯗꯤ ꯔꯦꯁ ꯇꯧꯈ꯭ꯔꯣ ꯍꯥꯏ
ꯍꯥꯏꯗ꯭ꯔꯁꯨ ꯌꯥꯏ ꯍꯥꯏꯗ꯭ꯔꯁ ꯌꯥꯏ
ꯑꯍ ꯍꯥꯍꯥ
ꯑꯥ
ꯍꯩꯄꯥꯁꯥꯔꯗꯤ ꯗꯨꯝ ꯎꯝ ꯍꯥꯏꯕ ꯇꯥꯕ
ꯑꯍ ꯍꯥ ꯍꯥ ꯅꯣꯏꯗꯤ ꯁꯨꯛꯍꯥꯏ ꯍꯥꯏꯗꯕ꯭ꯔꯅꯦ ꯑꯗꯨꯒꯨꯝꯕ
ꯑꯩꯗꯤ ꯍꯥꯏꯗꯦꯗ ꯔꯦꯁꯇꯧꯑꯣ ꯍꯥꯏꯗꯦꯗ ꯑꯩꯗꯤ
ꯉꯟ ꯅꯠꯇ ꯑꯗꯨ ꯑꯗꯨꯗꯤ ꯑꯦꯔ ꯑ ꯔꯦꯁꯇꫭ ꯉꯟꯅ ꯇꯧꯈ꯭ꯔꯣꯀꯣ ꯍꯥꯏꯔꯛꯏ ꯗꯨꯗꯤ ꯅꯍꯥꯟꯗꯣ
ꯔꯦꯁ ꯔꯦꯁ ꯇꯧ ꯍꯥꯏꯕꯗꯨ‌ ꯌꯥꯝ ꯉꯜꯂꯤꯕ ꯅꯪꯒꯤꯗꫭ ꯑꯩꯠ ꯊꯥꯔꯇꯤ ꯐꯥꯎ ꯇꯥꯗ꯭ꯔꯤꯅꯦ
ꯍꯦꯟ ꯈ꯭ꯔꯦ
ꯃꯤꯁꯦꯁ ꯊꯥꯅꯤꯡꯗꯕꯒꯤ ꯃꯤꯁꯦꯁ ꯊꯥꯅꯤꯡꯗꯕꯒꯤ ꯔꯦꯁ ꯇꯧꯔꯣ ꯀꯣ ꯀꯥꯏꯅ
ꯑꯩꯗꯣ ꯚꯤꯗꯤꯑꯣ ꯑ ꯀꯩ ꯀꯩꯅꯣ ꯑꯗꯨꯝ ꯌꯦꯡꯔ ꯂꯩꯕꯅꯦ ꯇꯨꯝꯅꯤꯡꯗꯕꯒꯤ ꯑꯁ ꯉꯔꯥꯡꯗꯣ ꯀꯔꯤꯔꯣ ꯆꯥꯏꯅꯤꯁꯀꯤ ꯑꯃ ꯌꯦꯡꯕꯀꯣ ꯗ꯭ꯔꯃꯥ ꯑꯃ ꯑꯗꯨꯒꯤ ꯑꯗꯨꯝ ꯌꯦꯡꯈ꯭ꯔꯕ ꯊꯦꯡꯅ ꯇꯨꯃꯤꯗ ꯇꯨꯝꯒꯦ ꯍꯥꯏꯔꯁꯨ ꯌꯥꯝ ꯑꯃꯨꯛ ꯀꯌꯥꯝ ꯁꯥꯌꯦ ꯑꯗꯨ ꯇꯨꯝꯕ ꯌꯥꯗꯦ ꯉꯔꯥꯡꯗꯤ
ꯅꯪꯒꯤ ꯍꯦꯔꯣꯒꯤ ꯋꯥꯈꯜ ꯈꯜꯂꯒ ꯂꯩꯔꯒ ꯇꯨꯝꯕ ꯌꯥꯔꯦ ꯀ ꯁꯤꯟꯊꯤꯕ
ꯑꯩꯒꯤ ꯃꯪ ꯑ ꯅꯪꯒꯤ ꯗꯦꯗꯥꯕꯨ ꯎꯑꯦꯍꯦ
ꯅꯪꯒꯤ ꯀꯣꯡꯒ꯭ꯔꯦꯁ ꯅ ꯏꯟ ꯀ ꯊꯥꯗ꯭ꯔꯣ ꯃꯉꯣꯟꯗ ꯎꯝ
ꯏꯀꯥꯏꯖꯩꯗ
ꯏ ꯅꯣꯏ ꯀ꯭ꯂꯥꯁ ꯅ‌ꯦꯅꯦ ꯅꯪꯒꯤ ꯀꯥꯁ ꯅꯤꯅ‌ꯦ ꯅꯣꯏ ꯈꯨꯟꯒꯤ ꯅꯣꯏꯈꯨꯟꯒꯤ ꯆꯥꯕꯤꯁꯤꯡꯅꯤ ꯀ꯭ꯔꯁꯅꯤꯅꯦ ꯑꯩ ꯈꯪꯉꯤ
ꯑꯥ ꯑꯇꯣꯞꯄ ꯑꯣꯏꯔꯝꯅꯦ ꯑꯩ ꯑꯩꯒꯤ ꯅꯠꯇꯦ
ꯑ ꯅꯪꯁꯨ ꯌꯥꯎꯦ ꯀꯥꯏꯅꯠꯇ ꯅꯪ ꯅꯪ ꯅꯪꯒꯤ ꯁꯤꯦꯔꯤꯦꯜꯗꯣ ꯅꯝꯕꯔ ꯇꯨꯔ ꯅꯝꯕꯔ ꯋꯥꯟꯗ ꯂꯩꯕꯅꯤ
ꯏꯁꯀꯅꯥꯅ ꯍꯥꯏꯔꯤꯅꯣ ꯑꯗꯨꯗꯤ ꯅ ꯅꯤꯡꯉꯦ ꯍꯦ
ꯑꯩꯈꯣꯏ ꯈꯨꯟꯗ ꯂꯩꯕ ꯂꯩꯁꯥꯕꯤꯅ ꯍꯥꯏꯕꯅꯤ
ꯃꯆꯤꯟ ꯊꯤꯕꯩꯅꯦ ꯃꯣꯏꯗꯣ ꯃꯆꯤꯟ ꯊꯤꯕ ꯍꯥꯏꯕꯅꯤ ꯈꯪꯗꯦ ꯇꯣ
ꯏꯗꯤꯦ ꯅꯣꯏꯒ ꯏ ꯂꯩꯦ ꯀꯥꯏꯑꯦ ꯌꯦꯅꯤꯅ ꯅꯣꯏ ꯃꯃꯥꯡ ꯂꯩꯀꯥꯏꯁꯤꯡꯒꯤ ꯂꯩ ꯄ ꯁꯥꯥꯕꯤꯁꯤꯡꯗꯣ ꯂꯣꯏ ꯉꯥꯎꯔꯦꯅꯦ
ꯍꯗ ꯍꯥꯏꯗꯤ
ꯅꯪꯁꯤ ꯌꯥꯎ ꯍꯥꯏꯏꯅꯦ
ꯑꯩ ꯑꯩꯗꯤ ꯌꯥꯎꯗꯦ
ꯌꯥꯎꯋꯦ ꯌꯥꯦ ꯑꯩ ꯂꯣꯏ ꯇꯥꯏꯅꯦ ꯑꯗꯨ ꯅ ꯍꯥꯏꯕ ꯌꯥꯏꯅꯤ ꯀꯣꯡꯒ꯭ꯔꯦꯆꯨꯂꯦꯁꯟ ꯕ꯭ꯔꯥꯗꯔ ꯑ
ꯑ ꯀꯔꯝ ꯀꯥꯟꯗ ꯈꯨꯜꯗ ꯂꯥꯛꯀꯦꯔꯥ ꯃꯣꯏ ꯂꯥꯛꯑꯣꯏꯔꯥ
ꯑꯣꯏꯗ ꯀꯤꯁꯃꯁꯇ ꯐꯥꯎ ꯂꯑꯣ
ꯆ ꯑꯣ
ꯎꯝ
ꯀꯩꯒꯤꯅꯣ
ꯏꯔꯥ ꯐꯠꯇꯤ
ꯑꯩꯗꯤ ꯉꯔꯥꯡ ꯏꯝꯐꯥꯜ ꯂꯩꯔꯗꯤ ꯏꯔꯥꯡ ꯇꯧꯕ ꯆꯠꯀꯦ
ꯑꯦꯁ ꯅꯣꯛꯅꯤꯡꯉꯦꯍꯦ ꯅꯪꯕꯨ ꯆꯠꯂꯗꯤ ꯎꯁ
ꯅꯣꯏꯖ ꯆꯠꯈꯤꯗꯧꯕ ꯅꯅꯦ
ꯗꯨꯀꯥꯟꯗꯨ ꯐꯥꯎꯈꯤꯪ ꯑꯩ ꯑꯁꯤꯗ ꯂꯩꯔꯗꯤ ꯗꯨꯀꯥꯟꯗꯐꯥꯎ ꯊꯣꯛꯅꯤꯡꯉꯥꯏ ꯀꯤꯔ ꯂꯩꯔꯕꯅꯤꯗ
ꯎ
ꯎꯝꯨꯝ ꯅꯣꯏ ꯖꯖꯥꯁꯤ ꯊꯕꯛ ꯇꯧꯗ꯭ꯔꯕ꯭ꯔꯥ ꯍꯧꯖꯤꯛꯀꯥꯟꯗꯤ
ꯇꯧꯗ꯭ꯔꯤꯌꯦ ꯀꯔꯤ ꯗꯗꯥꯁꯦ ꯀꯔꯤ ꯊꯕꯛ ꯊꯤꯔꯒ ꯂꯩꯕ꯭ꯔꯥ ꯈꯪꯗꯦ
ꯅꯅꯕꯤꯗꯤ
ꯁꯤꯗꯁꯨ ꯊꯕꯛꯇꯣ ꯀꯔꯤ ꯀꯩ ꯍꯥꯏꯁꯤꯔꯥ ꯈꯔ ꯐꯕꯀꯣ ꯑꯗꯨꯒꯨꯝꯕ ꯂꯩꯗꯦꯕ ꯂꯩꯔꯁꯨ ꯑꯩꯈꯣꯏꯕꯨ ꯁꯂꯦꯛ ꯇꯧꯕꯤꯗꯕꯀꯣ
ꯃꯥꯒꯤ ꯊꯕꯛꯇꯣ ꯀꯔꯤ ꯇꯧꯕꯦꯔꯥ ꯇꯣꯛꯄꯁꯨ
ꯇꯣꯛꯀꯅꯤ ꯃꯔꯤ ꯇꯣꯛꯀꯅꯤꯅꯦ ꯀꯔꯤꯅꯅꯁꯨ
ꯅꯣꯏꯗꯤ ꯌꯥꯔ ꯑꯣꯏꯣꯏꯔꯗ
ꯁꯨ
ꯇꯧꯅꯤꯡ ꯇꯧꯅꯤꯡꯗ꯭ꯔꯒ ꯇꯣꯛ
ꯑꯗꯨꯅ ꯐꯠꯇ꯭ꯔꯣ
ꯑꯗꯨ ꯅ ꯇꯧꯗꯣꯅꯤ ꯆꯄꯦ ꯄꯝꯒꯦꯔ
ꯉ ꯍꯣ ꯑꯩ ꯑꯃꯃꯣꯒ ꯇꯧꯔꯒꯦ ꯑꯩꯀꯣ
ꯎꯝ